ꯑꯥ
ꯑꯥꯏꯌꯦ
ꯆꯥꯛꯖꯥꯔꯕ꯭ꯔꯣ
ꯍꯣꯏ ꯆꯃꯟꯄꯒꯤꯗꯣ ꯑꯩꯗꯣ ꯄꯨꯛꯇꯣ ꯌꯥꯗ꯭ꯔꯒ ꯐꯝꯃꯒ ꯂꯩꯌꯦ ꯇꯨꯝꯕꯁꯨ ꯌꯥꯗ꯭ꯔꯕꯒꯤ
ꯁꯧꯒ꯭ꯔꯤ ꯆꯥꯔꯕꯣ ꯉꯁꯤꯗꯤ
ꯑ ꯃꯣꯔꯅꯤꯡꯁꯨ ꯆꯥꯏꯌꯦ ꯑ ꯍꯧꯖꯤꯛꯁꯨ ꯆꯥꯏꯌꯦ
ꯎꯝ ꯍꯥꯎꯔꯕ꯭ꯔꯣ ꯑꯗꯣ
ꯍꯥꯎꯋꯦ ꯑꯗꯣ ꯀꯔꯤꯅꯣ ꯑꯃꯁꯨ ꯇꯨꯠ ꯃꯦꯠꯄꯁꯨ ꯁꯦꯝꯃꯦ ꯌꯥꯝ ꯁꯥꯔꯒ ꯁꯥ ꯆꯥꯈ꯭ꯔꯦ
ꯍꯥꯎꯔꯕ꯭ꯔꯣ ꯉꯁꯤꯗꯤ ꯑꯗꯨꯒꯤ
ꯍꯣꯏ ꯍꯥꯎꯔꯦ ꯑꯩ ꯆꯥꯔꯩ ꯑꯩ ꯆꯥꯃꯟꯕꯒꯤ ꯑꯣꯟꯅꯤꯡꯕꯁꯨ ꯐꯥꯎꯔꯦ
ꯍꯌꯦꯡ ꯑ ꯑꯥꯗ ꯆꯠꯂꯒ ꯄꯨꯛꯇꯨ ꯅꯨꯡꯉꯥꯏꯅꯤꯀꯣ ꯅꯪ
ꯀꯔꯤꯁꯨ ꯇꯧꯔꯣꯏꯗ ꯈꯟꯒꯅꯣꯗ ꯗꯨꯒꯤꯗꯤ
ꯍꯥꯏꯗꯤ ꯆꯥꯃꯟꯕꯒꯤ ꯀꯔꯤꯁꯨ ꯐꯥꯎꯗ꯭ꯔꯦꯕ ꯍꯧꯖꯤꯛꯀꯥꯟꯗꯤ
ꯑꯣꯏꯔꯝꯃꯅꯤꯅꯦ
ꯃꯣ ꯔꯣꯛꯁꯦ ꯆꯥꯕꯗꯨ ꯆꯥꯕꯗꯨ
ꯇꯨꯝꯅꯤꯡꯉꯦ
ꯇꯨꯝꯃꯣꯅ
ꯇꯨꯝꯕ ꯍꯧꯖꯤꯛ ꯌꯥꯔꯔꯣꯏꯅꯦ
ꯑꯩꯗꯤ ꯄꯨꯡ ꯑꯍꯨꯝ ꯃꯈꯥꯏꯗ ꯍꯧꯒꯠꯂꯒ ꯕꯣꯜ ꯌꯦꯡꯗꯣꯏꯅꯦ ꯉꯁꯤ
ꯐꯖꯔꯦꯅꯦ ꯑꯩꯗꯣ ꯈꯪꯕ꯭ꯔꯥ ꯂꯥꯛꯑꯒ ꯑ ꯑꯩꯒꯤ ꯄꯣꯠꯆꯩꯁꯤꯡꯗꯣ
ꯑꯥ
ꯃꯐꯝꯗ ꯊꯝꯗ꯭ꯔꯤꯕ
ꯇꯟꯕꯒꯤꯁꯨ ꯑꯣꯏ ꯑꯗꯨꯒꯤ ꯇꯝꯕ ꯍꯧꯗ꯭ꯔꯤ
ꯅꯣꯏꯒꯤ ꯑꯜꯃꯦꯔꯥꯒꯨꯝꯕꯗꯤ ꯂꯩꯕ꯭ꯔꯥ
ꯑꯃꯦꯔꯥꯗꯤ ꯂꯩꯇꯦ ꯑꯃꯈꯛꯇ ꯂꯩꯌꯦꯕ ꯀꯔꯤꯅꯣ ꯑꯃ
ꯑ
ꯔꯥ ꯔꯥꯛ ꯍꯥꯏꯗꯣꯏꯔꯥ ꯑꯃꯈꯛꯇ ꯂꯩ ꯖꯨꯋꯥꯟ ꯏ ꯎꯗ ꯋꯥ
ꯍꯦ ꯁꯨꯃꯥꯏꯅ ꯇꯧꯒꯅꯨ ꯅ
ꯑꯣꯀꯦ ꯀꯥꯎꯔꯦ ꯀꯥꯎꯔꯦ ꯀꯕ ꯀꯅꯤꯗꯁꯨ
ꯍꯌꯦꯡ ꯄꯨꯡ ꯀꯌꯥꯗ ꯆꯠꯇꯣꯏꯅꯣ
ꯍꯌ‌ꯦꯡ ꯄꯨꯡ ꯇꯔꯥꯗ ꯆꯠꯇꯣꯏ ꯃꯥꯜꯂꯦ ꯅꯠꯇ꯭ꯔꯒ ꯇꯔꯥ ꯍꯦꯟꯕ ꯀꯥꯟꯗ
ꯑ ꯍ ꯈꯪꯗ‌ꯦ ꯀ꯭ꯔꯤꯁꯤ ꯇꯥꯎꯗꯦꯗ ꯑꯩꯈꯣꯏꯗꯤ ꯍꯌꯦꯡ ꯐꯥꯔꯁ ꯁꯦꯇꯔꯗꯦꯒꯤ ꯁꯨꯇꯤ ꯂꯩꯕ ꯃꯥꯜꯂꯦ
ꯊꯣ
ꯗꯨꯒꯤ ꯍꯟꯗꯛꯇꯤ ꯄꯣꯊꯥꯕ ꯃꯇꯝꯁꯦ ꯈꯔ ꯂꯩꯔꯦ꯫
ꯎꯝ
ꯍꯧꯖꯤꯛꯇꯤ ꯏꯔꯨꯕ ꯂꯣꯏꯔꯒ ꯂꯩꯔꯕ꯭ꯔꯣ꯫
ꯏꯔꯨꯗꯦ ꯉꯁꯤꯗꯤ ꯑꯩ ꯏꯔꯨꯔꯔꯣꯏ꯫
ꯑꯥ꯫ ꯄꯨꯡ ꯀꯌꯥꯗ ꯇꯨꯝꯗꯣꯏꯅꯣ꯫
ꯉꯥꯟꯅ ꯇꯨꯝꯂꯨꯅꯤꯗ ꯑꯩ ꯗꯤꯍꯧꯖꯤꯛ꯫ ꯍꯧꯖꯤꯛꯁꯨ ꯇꯨꯝꯅꯤꯡꯂꯒ ꯂꯩꯕꯅꯦ꯫
ꯍꯧꯖꯤꯛ ꯅꯪꯗꯤ ꯇꯨꯝꯕ ꯅꯨꯡꯉꯥꯏꯔꯗꯤ ꯐꯠ ꯐꯠ ꯇꯨꯝꯃꯣꯅ꯫
ꯍꯣꯏ ꯊꯕꯀꯤ ꯂꯩꯕꯒꯤ ꯎꯄꯥꯏ ꯂꯩꯇꯗꯅ ꯑꯗꯨꯝ ꯁꯨꯝ ꯇꯧꯔꯒ ꯂꯩꯕꯅꯤꯅ ꯂꯩꯇꯕꯒꯤ꯫
ꯉꯟꯇꯥ ꯉꯟꯇꯥ ꯇꯨꯝꯝꯕꯅꯗꯤ ꯍꯦꯟꯅꯗꯤ ꯐꯩꯌꯦꯅꯀꯣ꯫
ꯍꯣꯏ ꯑꯗꯨꯅ ꯌꯥꯗꯕꯒꯤ ꯇꯧꯔꯤꯅꯦ ꯑꯩꯁꯨ꯫
ꯉꯁꯥꯏꯒꯤ ꯅꯨꯄꯤꯗꯨꯗꯤ ꯁꯅꯕ ꯅꯨꯡꯉꯥꯏꯕ꯭ꯔꯣ꯫
ꯑꯗꯨꯝ ꯁꯥꯟꯅꯈ꯭ꯔꯦꯗ ꯅꯨꯡꯉꯥꯏꯕ ꯅꯨꯡꯉꯥꯏꯇꯕ ꯈꯪꯗꯦ꯫
ꯃꯥꯗꯨ ꯑꯥ ꯊꯣꯛꯅꯤꯡꯉꯥꯏ ꯌꯥꯝ ꯂꯩꯇꯕꯅꯦꯕ꯫
ꯑꯣ꯫
ꯑꯗꯨꯒꯤ ꯑꯩꯈꯣꯏꯅ ꯍꯥꯡꯕ ꯈꯥꯛꯛꯇ ꯃꯔꯛ ꯃꯔꯛꯇꯒꯨꯝꯕ ꯑꯅ ꯁꯨꯃꯥꯏꯅ ꯇꯧꯔꯤ ꯏꯕꯥꯅꯤꯒꯤ ꯌꯥꯔꯔꯣꯏꯅꯦ ꯅꯪꯁꯨ ꯉꯥꯡꯉꯣ ꯑꯅ ꯁꯨꯃꯥꯏꯅ ꯍꯥꯏ ꯍꯥꯏꯕ꯫ ꯃꯥꯗ ꯅꯣꯛꯄ ꯍꯥꯎꯔꯅꯤꯗꯨ ꯑꯣꯏꯔꯗꯤ꯫
ꯎꯝ꯫
ꯍꯧꯖꯤꯛꯇꯤ ꯈꯔ ꯅꯨꯡꯉꯥꯏ ꯐꯥꯎꯔꯦ ꯃꯥꯗꯣ꯫
ꯎꯝ꯫
ꯈꯥꯡꯅꯕ ꯇꯥꯏꯞꯇ ꯀꯨꯝꯅꯒꯣ꯫
ꯎꯝ ꯈꯅꯥꯄ ꯇꯥꯏꯄ ꯁꯥꯏ ꯎꯝ
ꯅꯨꯡꯉꯥꯏꯕꯅꯦ ꯑꯗꯨꯝ꯫
ꯎꯝ꯫
ꯀꯥꯅꯅꯣ꯫
ꯍꯥꯥ
ꯀꯅꯅꯣ
ꯍꯧꯖꯤꯛꯀꯤꯗꯨꯔꯥ
ꯎꯝ
ꯑꯁ ꯑꯩꯒꯤ ꯌꯨꯝꯗꯁꯨ ꯃꯤ ꯑꯃ ꯇꯧꯅꯤꯡꯔꯒ ꯂꯥꯏꯕꯒꯤ ꯑꯃꯨꯛꯀ ꯇꯧꯔꯛꯄꯅꯦ ꯃꯥ ꯍꯧꯖꯤꯛ ꯐ꯭ꯔꯤ ꯂꯥꯛꯏꯕ ꯃꯥꯜꯂꯦ ꯑꯃꯨꯛꯀ
ꯑ
ꯉꯁꯥꯏꯗꯨꯗꯤ ꯆꯥꯛ ꯆꯥꯅꯤꯡꯉꯥꯏ ꯇꯧꯔꯒ ꯂꯩꯥꯛꯏꯕꯒꯤ ꯃꯣꯏꯗꯣ ꯌꯨꯝꯗ ꯃꯤ ꯈꯔ ꯌꯥꯝꯃꯤꯕꯁꯤ
ꯑꯥ
ꯑꯩꯀꯤ ꯏꯄꯣ ꯂꯥꯥꯁ ꯏꯌꯔ ꯂꯥꯏ ꯂꯩꯈꯤꯗꯕꯒꯤ ꯅꯨꯃꯤꯠꯇꯣ ꯑꯃꯨꯛꯀ ꯌꯥꯎꯔꯦꯕ ꯉꯁꯤ ꯑꯗꯨ ꯑꯣꯏꯕ ꯒꯤ ꯃꯣꯏꯗꯣ ꯉꯁꯤ ꯌꯨꯝꯗ ꯈꯔ ꯆꯤꯜꯂꯒ ꯂꯩꯔꯦꯕ꯫ ꯒꯤ ꯉꯁꯥꯏꯗ ꯇꯧꯒꯦ ꯇꯧꯔꯒ ꯇꯧꯔꯝꯗ꯭ꯔꯦꯕ ꯍꯣꯏ ꯑꯃꯨꯛꯀ ꯇꯥꯎꯕꯒꯤ ꯍꯥ
ꯈꯨꯔꯨꯝꯕꯒꯤ ꯑꯣꯏꯔꯕꯅꯤꯅ
ꯑꯥꯎ ꯃꯣꯏꯁꯦ ꯁꯨꯃꯥꯏꯅ ꯇꯧꯔꯒ ꯆꯥꯛꯀꯨꯝꯕꯁꯨ ꯆꯥꯕꯒꯤꯀꯣ꯫ ꯑꯗꯨꯅꯤꯅ ꯈꯔ ꯊꯕꯥꯛ ꯆꯤꯟꯕ ꯃꯥꯜꯂꯤꯕ
ꯁꯤꯒꯤꯁꯦ ꯋꯥꯗꯤ ꯋꯥꯏꯀꯣ
ꯍꯣꯏ ꯑꯁ ꯑꯩꯗꯤ ꯉꯁꯤꯗꯤ ꯐꯖꯅꯗꯤ ꯇꯥꯎꯈ꯭ꯔꯕꯅꯤꯍꯦ
ꯑꯣꯏꯔꯕ꯭ꯔꯣ
ꯎꯝ ꯑꯥ ꯐꯣꯟꯒ ꯑꯇꯣꯞꯄ ꯄꯥꯏꯕ ꯐꯪꯗ꯭ꯔꯦꯗ
ꯌꯥꯝ ꯁꯥꯒꯔꯦꯍꯦ ꯅꯪꯒꯤ ꯇꯥꯎꯗꯤ ꯇꯧꯕ ꯑꯣꯏꯔꯝꯅꯤ
ꯅꯤꯡꯉꯥꯏꯁꯨ ꯀꯔꯤꯁꯨ ꯂꯩꯇꯦ
ꯅꯪ ꯁꯤ ꯇꯧꯕꯗꯤ ꯇꯧꯕ ꯑꯣꯏꯔꯝꯃꯅꯤ
ꯎꯝ ꯉꯁꯤꯗꯤ ꯈꯔ ꯇꯧꯔꯒꯦꯅ ꯇꯧꯈꯥꯏꯔꯦꯍꯦ ꯅꯣꯏꯗꯤ ꯁꯟꯗꯦ ꯈꯛꯇ ꯁꯨꯇꯤ ꯐꯥꯡꯔꯝꯃꯅꯤꯀꯣ ꯑꯃꯨꯛꯀ
ꯁꯟꯗꯦ ꯈꯛꯇꯅꯦ ꯑꯩꯈꯣꯏꯗꯤ ꯁꯟꯗꯦ ꯈꯛꯇꯅꯦ ꯎꯝ
ꯎꯝ ꯑꯁ ꯁꯨꯇꯤꯁꯦ ꯈꯔ ꯌꯥꯝꯔꯝꯃꯗꯤ ꯅꯣꯏꯁꯨ ꯈꯔ ꯐꯥꯗꯣꯏꯕ
ꯍꯣꯏ ꯑꯗꯨꯅꯦ
ꯉꯁꯤꯗꯤ ꯁꯥꯕ ꯈꯔ ꯐꯥꯕ ꯃꯥꯜꯂꯦꯀꯣ
ꯍꯣꯏ ꯉꯁꯤ ꯅꯣꯡ ꯆꯨꯕꯗꯣ ꯈꯪꯕ꯭ꯔꯥ
ꯈꯣꯏꯗꯗꯤ ꯅꯣꯡ ꯇꯥꯗꯦꯅꯦ ꯑꯃ ꯐꯥꯎ
ꯑꯗꯨꯝ ꯐꯔꯗꯤ ꯆꯨꯕꯅꯦ ꯑꯩ ꯄꯣꯠ ꯊꯥꯒꯦ ꯇꯧꯕ ꯀꯥꯟꯗꯗꯣ
ꯑꯁ ꯑꯗꯨ ꯉꯟꯇꯥꯅ ꯑꯍꯣꯏꯗꯤ ꯅꯨꯡꯁꯥ ꯊꯣꯛꯂꯛꯑꯦꯕ
ꯑꯁ ꯃꯐꯝ ꯐꯝꯃ ꯌꯥꯝꯅ ꯀꯔꯤꯅꯣ ꯑꯥ ꯆꯨꯕꯗꯤ ꯑꯣꯏꯗꯦ ꯑꯗꯨꯝ ꯏꯪꯕꯗꯤ ꯑꯣꯏꯗꯦꯗ ꯃꯀꯨꯞ ꯈꯔ
ꯎꯝ ꯆꯔꯆꯠ ꯆꯠ ꯆꯠꯄ ꯃꯐꯝꯗꯣ
ꯑꯥ
ꯇꯥꯕ꯭ꯔꯥ ꯑꯗꯨꯗꯗꯤ ꯅꯣꯡ ꯆꯨꯕ ꯃꯥꯜꯂꯦꯕ
ꯑꯣ
ꯑꯈꯣꯏꯅ ꯆꯔꯁ ꯆꯠꯄ ꯃꯐꯝꯗꯗꯤ ꯅꯣꯡ ꯆꯨꯕ ꯃꯥꯜꯂꯦꯕ ꯃꯣꯏ ꯏꯁꯇꯦꯇꯥꯁ ꯊꯥꯒꯠꯄꯗꯣ
ꯎꯝ ꯈꯪꯗꯦ ꯑꯩꯗꯤ
ꯑꯁ ꯌꯥꯝꯅ ꯅꯨꯡꯉꯥꯏꯔꯝꯅꯤ ꯉꯁꯤꯗꯤ ꯑꯗꯨ ꯈꯣꯏꯗꯁꯨ ꯃꯣꯏꯒꯤ ꯅꯣꯡ ꯆꯨꯕꯒꯤꯔ ꯏꯪꯗꯤ ꯏꯪꯉꯦꯗ
ꯑꯗꯨꯝ ꯅꯨꯡꯉꯥꯏꯌꯦ ꯔꯥꯏꯕ
ꯍꯣꯏ ꯍꯣꯏꯁꯨ ꯌꯥꯝꯅ ꯋꯥꯕꯗꯤ ꯑꯣꯏꯗꯦꯗ
ꯍꯣꯏ ꯇꯨ ꯑꯣꯏꯔꯁꯨ ꯅꯍꯥꯟꯒ ꯍꯥꯏꯅꯔꯗꯤꯀꯣ
ꯑꯗꯨꯝ ꯌꯥꯗꯤ ꯌꯥꯏ
ꯎꯝ ꯑꯁꯤꯗ ꯂꯩꯕꯒꯤ ꯇꯨꯝꯕ ꯀꯥꯟꯗꯁꯨ ꯑꯗꯨꯝ ꯑ ꯍꯨꯃꯥꯡ ꯀꯥꯡꯕꯗꯣ ꯍꯨꯃꯥꯡ ꯊꯣꯛꯄꯗꯣ ꯑꯗꯨꯃꯥꯏꯅꯗꯤ ꯇꯧꯗ꯭ꯔꯦꯗ ꯇꯨꯝꯕꯗꯣ ꯗꯨꯝ ꯅꯨꯡꯉꯥꯏꯅ ꯇꯨꯝꯃꯦ
ꯁꯨꯃꯥꯏꯅ ꯇꯧꯋꯦ ꯉꯔꯥꯡꯒ ꯉꯁꯤꯗꯤ ꯌꯥꯝꯅ ꯔꯨꯝꯒꯤ ꯐꯦꯟꯒꯤ ꯍꯤꯠꯇꯨꯁꯨ ꯅꯨꯡꯉꯥꯏꯌꯦꯕ ꯉꯁꯤꯗꯤ
ꯍ ꯑꯈꯣꯏꯒꯤ ꯈꯣꯏꯗꯤ ꯀꯨꯂꯔ ꯄꯥꯏꯗꯦ ꯅꯣꯃ ꯑꯃ ꯍꯥꯟꯅ ꯍꯥꯟꯅ ꯂꯥꯛ ꯃꯇꯝꯗ ꯄꯥꯏꯔꯨꯔꯦ
ꯑꯣ ꯅꯣꯏꯒꯤ ꯔꯨꯝꯁꯦ ꯀꯃꯥꯏꯅ ꯇꯧꯕ꯭ꯔꯥ ꯌꯦꯡꯗꯤ ꯌꯦꯡꯅꯤꯡꯉꯤꯍꯦ
ꯌꯦꯡꯉꯣꯅ
ꯉꯁꯥꯏꯒꯤ ꯗꯤꯂꯤꯚꯔꯤ ꯅꯨꯄꯥꯗꯣ ꯄꯩꯁꯥ ꯀꯌꯥꯃꯨꯛꯇꯤ ꯂꯥꯎꯕ꯭ꯔꯥ
ꯋꯥꯟ ꯐꯤꯚꯇꯤ ꯅꯥꯏꯟ ꯅꯠꯇ꯭ꯔꯣ
ꯋꯥꯟ ꯍꯟꯗ꯭ꯔꯦꯗ ꯁꯤꯛꯁꯇꯤ ꯍꯦꯟꯕꯅꯦ ꯑꯁꯦꯡꯕꯗꯤ
ꯋꯥꯟ ꯍꯟꯗ꯭ꯔꯦꯠ ꯁꯤꯛꯁꯇꯤ ꯅꯥꯏꯟ ꯅꯦꯅ
ꯑꯥ ꯑꯩ ꯑꯩꯉꯣꯟꯗꯗꯤ ꯋꯥꯟ ꯍꯟꯗ꯭ꯔꯦꯠ ꯁꯤꯛꯁ ꯇꯤ ꯑꯩꯠꯀꯤ ꯑꯣꯏꯌꯦꯕ ꯍꯣꯏ ꯃꯥꯅ ꯅꯤꯅꯤꯕꯗꯣ ꯑꯗꯨꯝ ꯐꯥꯔꯅꯤꯗ
ꯋꯥꯟ ꯍꯟꯗ꯭ꯔꯦꯗ ꯁꯤꯛꯁꯇꯤ ꯅꯥꯏꯟ ꯀꯣ ꯍꯥꯏꯕ ꯀꯥꯟꯗ ꯌꯦꯁ ꯍꯥꯏꯔꯦ ꯃꯥꯅ ꯍꯣꯏ ꯍꯥꯏꯌꯦ
ꯑꯣ
ꯎꯝ
ꯈꯪꯗꯦ ꯃꯥ ꯑꯗꯨ ꯈꯟ ꯃꯁꯥꯛ ꯐꯖꯕꯒꯤ ꯇꯥꯕꯤꯕ ꯃꯥꯜꯂꯤꯍꯦ
ꯌꯔꯦꯗ ꯂꯧꯂꯥꯔꯣꯏ ꯌꯦ ꯅꯪꯅ ꯀꯤꯃꯟ ꯕꯒꯤ ꯅꯦ ꯀꯤꯃꯥꯟꯕꯒꯤꯅꯦꯗ ꯎꯝ
ꯇ꯭ꯔꯥ
ꯌꯥꯏꯌꯦ
ꯑꯗꯨꯝ ꯃꯐꯝꯗꯣ ꯍꯧꯖꯤꯛꯇꯤ ꯀꯤꯅꯤꯡꯉꯥꯏ ꯀꯔꯤꯁꯨ ꯂꯩꯇ꯭ꯔꯦ ꯄꯣꯠ ꯂꯨꯝꯕ ꯇꯧꯔꯁꯨ ꯅꯪꯒꯤ ꯍꯤꯗꯥꯛꯇꯗꯤ ꯄ꯭ꯂꯥꯁꯇꯤꯛ ꯑꯅꯤꯅꯗꯤ ꯁꯦꯝꯗꯤ ꯁꯦꯝꯕꯤꯒꯅꯤ ꯑꯗꯨ ꯒ꯭ꯂꯥꯁ ꯑꯣꯏꯕꯅꯤꯅ ꯐꯖꯅ ꯄꯥꯏꯗ꯭ꯔꯕꯒꯨꯝꯕ ꯇꯧꯔꯗꯤꯅ
ꯑꯥ ꯑꯥ ꯀꯥꯏꯗꯦ ꯀꯥꯏꯗꯦ ꯑꯦ ꯐꯖꯅ ꯇꯧꯋꯦꯗ ꯀꯥꯏꯗꯦ
ꯕꯣꯛꯁꯇꯨꯗꯤ ꯈꯔꯗꯤ ꯐꯥꯖꯗꯤ ꯐꯥꯖꯗ꯭ꯔꯦꯍꯦ
ꯑꯁ ꯌꯥꯔꯦꯗ ꯅꯪꯒꯤꯗꯤ ꯎꯝ ꯀꯥꯢꯗꯩ ꯅꯪ ꯅꯪꯗꯤ ꯀꯔꯤꯒꯤꯅꯣ ꯌꯥꯝ ꯌꯥꯝ ꯍꯣꯢ ꯍꯣꯏ ꯅꯪ ꯑꯁꯤꯒꯤꯗꯨ
ꯗꯤ ꯐꯖꯗꯦ
ꯀꯥꯏꯗꯦ ꯍꯥꯏꯔꯒ ꯑꯗꯨꯝ ꯌꯥꯅꯕꯗꯣ ꯇꯧꯕꯤꯕꯗꯣ ꯌꯥꯝꯅ ꯐꯔꯦ ꯍꯥꯏꯕꯅꯦ ꯑꯩꯅ ꯈꯟ ꯑꯩꯅ ꯍꯥꯏꯕ
ꯑꯧ
ꯎꯝ ꯍꯣꯏ ꯇꯥꯌꯦ ꯇꯥꯌꯦ
ꯎꯝ ꯀꯥꯏꯗꯦ ꯐꯔꯦꯗ ꯑꯩꯗꯤ ꯐꯔꯦ ꯍꯥꯏꯔ ꯌꯦꯡ ꯂꯩꯕꯅꯦ
ꯑꯣ ꯍꯣꯏꯗ ꯅꯣꯏꯅ ꯐꯥꯔꯦ ꯍꯥꯏꯔꯗꯤ ꯐꯥꯔꯦ ꯑꯗꯨ ꯃꯥꯒꯤꯗꯣ ꯑꯁꯦꯡꯕ ꯍꯥꯏꯔꯗꯤ ꯈꯣꯡꯎꯞ ꯕꯣꯛꯁꯁꯦ ꯈꯣꯡꯎꯞ ꯕꯣꯛꯁꯅꯦꯕ ꯑꯗꯨ ꯎꯄꯥꯏ ꯂꯩꯃꯟꯗꯕꯒꯤ ꯑꯣꯏꯔꯕꯅꯤ
ꯑꯁ ꯌꯥꯝ ꯐꯔꯦ ꯅꯪ ꯑꯦꯖꯁ ꯇꯧꯕꯤꯕ ꯌꯥꯝ ꯅꯨꯡꯉꯥꯏꯌꯦ ꯑꯩ ꯆꯥꯛ ꯆꯥꯃꯟꯕꯒꯤ ꯌꯥꯗ꯭ꯔꯦ ꯑꯩ ꯍꯌꯦꯡꯗꯤ ꯑꯩ ꯑꯗꯨꯃꯥꯏꯟ ꯇꯧꯔꯔꯣꯏ
ꯅꯨꯡꯉꯥꯏꯅ ꯑꯁ ꯆꯥꯛ ꯆꯥꯎꯍꯦ ꯅꯣꯏ ꯈꯠꯂꯣ
ꯑꯩ ꯒ꯭ꯌꯥꯟ ꯇꯥꯗ꯭ꯔꯦ ꯅꯣꯢꯈꯠꯄꯁꯨ ꯀꯤꯔꯤ ꯇꯂꯦ ꯈꯣꯡ
ꯑꯩꯗꯤ ꯅꯣꯏ ꯈꯠꯄꯗꯣ ꯃꯥꯏꯗꯣ ꯌꯥꯝ ꯋꯥꯏꯑꯕ
ꯎꯝ
ꯃꯥꯏꯅ ꯋꯥꯕ ꯋꯥꯅꯤ ꯅꯣꯏ ꯈꯠꯂꯗꯤ ꯏꯆꯧ ꯆꯧꯔ ꯄꯣꯝ ꯈꯠꯄꯗꯣ
ꯎꯝ
ꯑꯗꯨꯅ ꯋꯥꯔꯦꯕ ꯑꯩꯗꯤ
ꯑꯁ ꯈꯪꯗ꯭ꯔꯦꯗ ꯀꯔꯤ ꯍꯥꯏꯔꯗꯣꯏꯅꯣ ꯁꯥꯕꯀꯥꯟꯁꯦ
ꯑ
ꯎꯝ
ꯍꯥ ꯍꯒꯦꯗꯗ꯭ꯔꯦ
ꯍꯣꯏ ꯑꯗꯨꯗꯤ ꯎꯝ ꯎꯝꯝ ꯀꯩꯅꯣ ꯇꯧꯔꯒꯦ